ꯌꯥꯕꯅ ꯇꯧꯔꯒꯅ ꯌꯥꯗ꯭ꯔꯤꯗꯨꯕꯣ ꯀꯩꯝꯇ ꯅꯣꯇꯤꯐꯤꯀꯦꯁꯟ ꯆꯣꯡꯈꯠꯂꯛꯇꯕ꯭ꯔꯕ
ꯑꯃ ꯂꯥꯛꯑꯝꯃꯦ ꯑꯗꯨꯗ ꯒ꯭ꯔꯤꯟꯗ ꯑꯣꯛꯄꯅꯦ
ꯑꯗꯨꯒ ꯒꯔꯤꯟꯗ ꯇꯧꯔꯒ ꯑꯗꯨꯝ ꯃꯠ
ꯑꯗꯨ ꯃꯊꯟꯗ ꯃꯊꯟꯗ ꯃꯨꯠꯈꯤꯌꯦ ꯑꯗ ꯑꯩꯅ ꯈꯜꯂꯤ ꯀꯩꯗꯧꯔꯖꯥꯠꯅꯣꯅꯥ
ꯎꯝ ꯅꯦꯠꯋꯥꯛ ꯏꯁꯨꯁꯨ ꯑꯣꯏꯔꯝꯕꯁꯨ ꯌꯥꯏꯀꯣ ꯑꯗꯨꯕꯨꯗꯤ ꯑꯥ ꯒ꯭ꯌꯥꯟ ꯇꯥꯗꯦ ꯃꯥꯅꯦ ꯅꯦꯠꯋꯥꯛꯄꯨꯗꯤ ꯅꯦꯠꯋꯥꯛꯇ ꯉꯥꯛ ꯑꯣꯏꯗꯣꯏꯅꯦ ꯅꯦꯠꯋꯥꯛꯇ ꯂꯣꯏꯟ ꯗꯤꯄꯦꯟ ꯇꯧꯔꯛꯏꯅꯤꯅ ꯑꯗꯨꯕꯨꯗꯤ ꯄ꯭ꯔꯣꯕ꯭ꯂꯦꯝꯕꯨꯗꯤ ꯑꯗꯨꯝ ꯇꯧꯋꯤꯗ ꯅꯍꯥꯟꯗꯩꯁꯨ ꯉꯔꯥꯡ ꯑꯗꯨ ꯗꯦꯟ ꯂꯩ ꯍꯥꯏꯗꯤ ꯅꯦꯠꯋꯥꯛ ꯀꯣꯏꯇꯠ ꯇꯠꯄꯗꯣ ꯁꯥꯟꯅꯩꯉꯩꯗ ꯑꯗꯨꯃꯥꯏꯟ ꯇꯧꯋꯦꯕ ꯉꯖꯥꯏ ꯍꯥꯏꯅꯔꯝꯃꯤ ꯋꯥꯔꯤꯗꯣ ꯎꯝ ꯅꯠꯇꯦ ꯀꯩꯅꯣꯕꯨꯕ ꯑꯥ ꯅꯍꯥꯟ ꯅꯥ ꯍꯥꯟꯅꯩꯌ ꯉꯁꯥꯏ ꯍꯥꯏꯅꯔꯝꯕ ꯊꯥꯏꯅꯒꯤ ꯑꯥ ꯀꯥꯔꯇꯨꯟ ꯁꯣꯁ ꯀꯨꯝꯕ ꯑꯗꯨꯒꯨꯝꯕ ꯁꯦꯔꯤꯁ ꯀꯨꯝꯕꯗꯣ ꯀꯩꯀꯩ ꯌꯦꯡꯍꯧꯕ ꯅꯤꯡꯁꯤꯡꯕꯗꯅ ꯁꯛꯇꯤꯃꯥꯟ ꯑꯝ ꯅꯤꯡꯁꯤꯡꯒ꯭ꯔꯦ
ꯑ ꯁꯛꯇꯤꯃꯥꯟ ꯅꯤꯡꯁꯤꯡꯉꯦ ꯇꯣꯝ ꯑꯦꯟ ꯖꯦꯔꯤ ꯌꯥꯔꯦ ꯑꯗꯒꯤ ꯀꯩꯕ
ꯀꯩꯅꯣꯗꯣ ꯈꯪꯕ꯭ꯔꯥ ꯑꯣꯁ ꯋꯥꯔꯜꯗꯣ ꯑꯣ ꯃꯥꯅꯦ ꯃꯤꯁ ꯃꯤꯀꯤ ꯃꯥꯎꯁ ꯃꯣꯏ ꯗꯤꯁꯅꯤꯒꯤ ꯗꯤꯁꯅꯤ ꯆꯦꯅꯦꯜꯒꯤ ꯑꯗꯨꯅ
ꯑꯗꯨꯒ ꯑꯃ ꯌꯦꯡꯉꯑꯣꯏ
ꯑꯥ ꯅꯪ ꯅꯣꯇꯤꯗꯨ ꯌꯦꯡꯉꯛꯄ꯭ꯔꯥ ꯊꯥꯏꯅ ꯅꯣꯗꯤꯅ ꯑꯃ ꯇꯧꯕꯗꯣ
ꯀꯔꯝꯕꯅꯣ ꯌꯦꯉꯛꯇ ꯃꯥꯜꯂꯤꯅꯤ ꯀꯥꯎꯔꯦ
ꯌꯦꯡꯉꯛꯇꯕ꯭ꯔꯥ ꯑꯥ ꯀꯨꯏꯗꯤ ꯀꯨꯏꯔꯝꯅꯤ ꯑꯗꯨꯢ ꯑꯦꯅꯤꯃꯦꯁꯟꯗꯨꯕꯨꯗꯤ ꯌꯥꯝ ꯊꯤꯅ ꯀꯩꯅꯣꯒꯤꯅꯦ ꯑꯗꯨꯗꯤ ꯌꯥꯝ ꯊꯤꯅ ꯊꯥꯏꯅꯒꯤꯅꯦ
ꯍꯥꯏꯗꯤ ꯃꯃꯤꯡ ꯈꯪꯗꯕꯤꯗ ꯄꯨꯔ ꯌꯦꯡꯕꯅꯦꯕ ꯍꯥꯏꯗꯤ ꯑꯉꯥꯡ ꯑꯣꯏꯔꯤꯀꯥꯟꯗ ꯃꯃꯤꯡ ꯈꯪꯗꯕꯤꯗ ꯑꯗꯨꯝ ꯑꯔꯥꯛ ꯑꯔꯥꯛ ꯄꯨꯡꯌꯦꯡ ꯌꯦꯡꯕꯗꯣ ꯈꯪꯕ꯭ꯔꯥ ꯃꯃꯤꯡꯒ ꯊꯑꯣꯏꯅꯒ ꯊꯤꯒꯠ ꯇꯕꯤꯗ ꯑꯗꯨ ꯍꯧꯖꯤꯛ ꯍꯠ ꯈꯔ ꯂꯩꯔꯒꯕꯨꯗꯤ ꯃꯃꯤꯡ ꯈꯪ ꯈꯪ ꯌꯦꯡꯉꯦꯗꯅ ꯗꯨꯀꯥꯟꯗ
ꯑꯥ ꯑꯥ
ꯑꯈꯣꯏꯗꯤ ꯀꯩꯅꯣ ꯌꯥꯝ ꯌꯦꯡꯉꯤꯗ ꯑꯩꯈꯣꯏꯗꯤ ꯍꯥꯏꯗꯤ ꯍꯟꯅꯨ ꯑꯍꯟꯁꯤꯡꯗꯨ ꯌꯦꯡꯕꯅꯤꯅꯀꯣ ꯃꯣꯏꯗꯤ ꯃꯍꯥꯚꯥꯔꯠ ꯀꯩꯅꯣ ꯊꯥꯅꯉꯥꯏꯀꯥ ꯇꯧꯔꯛꯀꯅꯦꯕ
ꯑꯣ ꯑꯣ ꯑꯣ ꯑꯣ ꯑꯗꯨ ꯃꯍꯥꯚꯔꯠ ꯑꯣ ꯃꯍꯥ ꯃꯍꯥꯚꯔꯠ ꯀꯤ ꯋꯥꯔꯤꯗꯤ ꯑꯩꯉꯣꯟꯗꯗꯤ ꯄꯨꯔꯥ ꯅꯤꯜꯅꯤꯍꯦ ꯑꯩꯗꯤ ꯀꯩꯝ ꯈꯪꯗ꯭ꯔꯦ
ꯃꯍꯥꯚꯥꯔꯠꯀꯤꯅ ꯑꯃꯨꯛ ꯃꯣꯏꯒꯤ ꯀꯩꯅꯣ ꯇꯧꯕꯩꯅꯦꯕ ꯃꯆꯤꯟ ꯅꯥꯎ ꯃꯉꯥꯒ ꯃꯆꯤꯟꯅꯥꯎ ꯆꯥꯝꯃꯒꯤ ꯋꯥꯔꯤꯅꯤꯕ
ꯑꯥ ꯑꯥ
ꯍꯥꯏꯗꯤ ꯃꯆꯤꯟ ꯃꯅꯥꯎ ꯃꯉꯥꯁꯤꯅ ꯃꯣꯏ ꯀꯩꯅꯣ ꯑꯣꯏꯕ ꯍꯥꯏꯇꯥꯔꯦ ꯑꯩꯈꯣꯏꯒꯤ ꯕ꯭ꯔꯥꯝꯍꯟꯒꯨꯝꯕ ꯑꯣꯏꯕ
ꯕ꯭ꯔꯥꯍꯟ ꯑꯥ ꯕ꯭ꯔꯥꯍꯟ ꯀꯩꯅꯣꯗꯣ ꯑꯥ
ꯍꯥꯏꯗꯤ ꯕ꯭ꯔꯃꯤꯟꯒꯤ ꯁꯥꯒꯩꯗ ꯄꯣꯛꯑꯒ ꯑꯣꯏꯕ ꯍꯥꯏꯇꯥꯔꯦ ꯃꯆꯤꯜ ꯅꯥꯎ ꯆꯥꯝꯕꯁꯤꯅ ꯑꯩꯈꯣꯏ ꯅꯤꯡꯊꯧꯒꯤ ꯀꯩꯅꯣꯒꯤ ꯑꯣꯏꯕ ꯍꯥꯏꯇꯥꯔꯦꯗ ꯃꯣꯏ ꯑꯗꯨꯗꯨꯒꯤ ꯑꯗꯨ ꯃꯣꯏ ꯀꯩꯅꯣꯗꯨꯒꯤ ꯁꯝꯅ ꯁꯝꯅ ꯍꯥꯏꯔꯕꯗ ꯆꯥꯝꯃꯒ ꯃꯉꯥ ꯑꯗꯨꯒꯤ ꯃꯅꯨꯡꯗ ꯊꯣꯛꯄ ꯄꯣꯠ ꯑꯣꯏꯕꯅꯦꯕ
ꯑꯣ ꯑꯗꯨꯃꯥꯏꯟ ꯋꯥꯔꯤꯁꯦ ꯑꯗꯨꯃꯥꯏꯟ ꯇꯧꯒꯤꯝꯅꯦꯕ ꯅꯠꯇ꯭ꯔꯥ
ꯑꯥ ꯕꯤꯝ
ꯌꯥꯏ ꯌꯥꯏ ꯋꯥꯔꯤꯁꯦ ꯋꯥꯔꯤ ꯋꯥ ꯋꯥꯔꯤ ꯑꯗꯨꯗ ꯊꯝꯃꯝꯃꯣ ꯌꯥꯔꯦ ꯑꯗꯨꯒꯤ ꯃꯥꯒꯤ ꯋꯥꯔꯤꯁꯤꯃ
ꯑꯥ
ꯀꯩꯗꯧꯔꯝꯃꯤꯅꯣ
ꯑꯩꯒꯤ ꯅꯦꯠꯋꯥꯛ ꯅꯨꯡꯉꯥꯏꯇꯞꯖꯤꯗ ꯍꯧꯒꯠ
ꯍꯧꯒꯠꯂꯣ ꯍꯧꯒꯠꯂꯣ ꯀꯩꯅꯣꯅ ꯍꯧꯒꯠꯂ ꯍꯧꯒꯠꯂꯒ ꯅꯦꯠꯋꯥꯛ ꯌꯥꯕ ꯍꯥꯏꯁꯦ ꯀꯩꯅꯣ ꯇꯋꯥꯔ ꯃ ꯈꫭꯡꯅꯒ ꯆꯠ ꯆꯠꯇꯅꯒ ꯅꯦꯠꯋꯥꯔꯛ ꯊꯤꯔꯕ
ꯊꯥꯏꯅꯒꯤ ꯎꯗ ꯀꯩꯀꯥ ꯇꯧꯅꯔꯝꯕꯖꯤꯡꯗꯣ ꯈꯪꯕ꯭ꯔ
ꯑ ꯑꯥ ꯈꯪꯉꯦ ꯈꯪꯉꯦ ꯃꯊꯛꯇ ꯀꯥꯈꯠꯂ ꯇꯧꯕꯗꯣ ꯎꯝ ꯎꯝ
ꯊꯥꯏꯅꯩ ꯐꯤꯂꯝ ꯃꯅꯤꯄꯨꯔ ꯐꯤꯂꯝꯗ ꯌꯥꯝ ꯇꯧꯅꯕꯅꯦ ꯎꯗ ꯀꯥꯔꯒ ꯀꯩꯔꯥꯛ ꯃꯆꯥꯗꯨ ꯄꯥꯏꯔꯒ
ꯑꯣ ꯅꯪ ꯐꯤꯂꯝꯗꯣ ꯍꯥꯏꯔ ꯅꯤꯡ ꯖꯤꯡꯉꯛꯑꯦ ꯀꯩꯅꯣꯗꯣ ꯀꯩꯕ ꯑ ꯏꯟꯁꯄꯦꯛꯡꯇꯔ ꯌꯣꯍꯦꯟꯕꯗ ꯇꯧꯕꯗꯣ ꯍꯜꯂꯣ ꯇꯥꯕ꯭ꯔꯣ ꯇꯥꯕ꯭ꯔꯣ ꯅ ꯇꯧꯕꯗꯣ
ꯍꯜꯂꯣ ꯇꯥꯕ꯭ꯔꯣ
ꯑꯃ
ꯏꯃꯥ ꯅꯥꯔꯦ ꯇꯧ
ꯑꯦ ꯀꯩꯕ ꯗꯣ ꯀꯩ ꯍꯥꯏꯅꯣ ꯅꯣꯏ ꯅꯄꯥꯗꯣ ꯁꯤꯔꯦ ꯍꯥꯏꯔꯣꯗꯣ ꯗꯥꯏꯂꯣꯛꯇꯣ ꯎ ꯃꯊꯛ ꯀꯥꯈꯠꯂ ꯇꯧꯕꯗꯣ ꯅꯨꯡꯉꯥꯏꯝꯅꯤ
ꯅꯨꯡꯉꯥꯏ ꯑꯗꯨ ꯍꯧꯖꯤꯛꯇꯤ ꯃꯨꯛ ꯈꯔ ꯐꯔꯦ ꯍꯧꯖꯤꯛꯇꯤ ꯍꯧꯖꯤꯛꯅ ꯑꯃꯨꯛ ꯅꯣꯡ ꯆꯤꯡ ꯇꯥꯕ ꯈꯣꯠꯄ ꯇꯧꯕꯖꯦ ꯁꯤꯁꯤꯅ ꯑꯃꯨꯛ ꯅꯦꯠꯋꯥꯛꯁꯦ ꯊꯥꯏꯅꯩꯗꯣ ꯍꯟꯖꯤꯜꯂꯛꯄꯒꯨꯝ ꯇꯧꯔꯦꯕ
ꯑ ꯑ
ꯋꯦꯗꯔꯅ ꯅꯨꯡꯁꯥꯒꯨꯝꯕ ꯁꯥꯔꯒꯗꯤ ꯇꯤ ꯅꯨꯡꯉꯥꯏꯔꯦ ꯑꯗꯒꯤ ꯑꯈꯣꯏ ꯁ꯭ꯋꯥꯏꯒꯤꯅ ꯑꯃꯨꯛ ꯃꯩꯖꯦ ꯑꯗꯨꯝ ꯆꯥꯡ ꯅꯥꯏ ꯂꯥꯛꯑꯕꯀꯣ ꯑꯗꯨꯗꯨꯃ ꯅꯨꯡꯉꯥꯏꯔꯦ ꯃꯩ ꯃꯨꯠꯂꯕ ꯅꯦꯠꯋꯥꯛ ꯖꯔ ꯍꯟꯊꯒ꯭ꯔꯅꯤ ꯍꯥꯏꯗꯤ ꯃꯣꯏ ꯒꯤ ꯇꯋꯥꯔ ꯉꯪꯗꯕꯩꯀꯣ
ꯃꯥꯅꯦ ꯑꯗꯨꯕꯨꯗꯤ ꯍꯧꯖꯤꯛꯇꯤ ꯗꯨꯝ ꯐꯖ ꯑꯗꯨꯝ ꯅꯨꯡꯉꯥꯏꯔꯝꯃꯅꯤꯗ ꯃꯩꯒꯤꯗꯤ ꯅꯣꯏ ꯑꯗꯨꯗꯁꯨ
ꯑꯈꯣꯏ ꯁꯤꯗꯗꯤ ꯃꯩꯗꯤ ꯍꯥꯏꯗꯤ ꯃꯣꯏ ꯀꯩꯅꯣ ꯂꯣꯠ ꯂꯣꯠ ꯁꯦꯗꯤꯡ ꯊꯣꯛꯄ ꯍꯥꯏꯅ ꯇꯧꯋꯦꯕ ꯍꯥꯏꯗꯤ ꯍꯥꯏꯗꯤ ꯒ꯭ꯌꯥꯁꯀꯨꯝꯕ ꯇꯥꯡꯉꯃꯤꯅꯀꯣ ꯏꯟꯗꯛꯁꯟꯒꯨꯝ ꯕ ꯑꯗꯨꯒꯨꯝꯕ ꯃꯌꯥꯝ ꯁꯤꯖꯤꯟꯅꯕꯒꯤꯀꯣ ꯁꯣꯝꯗ ꯂꯣꯠ ꯁꯦꯗꯤꯡ ꯊꯣꯛꯄꯅ ꯃꯩꯗꯣ ꯍꯦꯜꯂꯛꯄꯒꯤ ꯇꯥꯟꯁꯕꫭꯝꯃꯔꯖꯤꯅ ꯄꯨ ꯉꯝꯃꯛꯇꯕꯀꯣ ꯑꯗꯨꯒꯤ ꯃꯣꯏꯒꯤ ꯇ꯭ꯔꯥꯟꯁꯕꫭꯝꯃꯔꯒꯤꯗꯁꯨ ꯑꯃꯨꯛ ꯃꯣꯏ ꯁꯣꯝꯗꯒꯤ ꯍꯩꯁ ꯗꯤꯗ ꯂꯥꯛꯄ ꯂꯥꯏꯟꯗꯨꯒ ꯃꯣꯏꯁꯤꯗꯩ ꯑꯈꯣꯏꯒꯤ ꯁꯝꯅ ꯍꯥꯏꯔꯕꯗ ꯌꯨꯝꯒꯤ ꯐ꯭ꯌꯨꯁꯀꯤ ꯇꯥꯏꯞꯇ ꯍꯥꯞꯄꯤꯅꯦꯕ ꯈꯪꯕ꯭ꯔ ꯍꯥꯏꯗꯤ ꯐꯤꯖꯤ ꯃꯣꯏ ꯑ ꯁꯥꯏꯠ ꯁꯥꯏꯠꯇꯣ ꯃꯔꯤꯔꫭ ꯍꯥꯞꯄꯤꯗꯅ ꯑꯍꯨꯝꯂ
ꯑꯣ ꯀꯣꯏꯜꯂ ꯅꯪ ꯍꯥꯏꯁꯦ ꯀꯣꯏꯜ ꯑꯣꯏꯅ ꯌꯦꯠꯂꯒ ꯍꯥꯞꯄꯗꯣ ꯅꯠꯇ꯭ꯔꯣ
ꯑꯥ ꯃꯇꯦꯛ ꯍꯥꯞꯄꯗꯣ ꯍꯥꯏꯗꯤ ꯀꯣꯆꯤ ꯇꯧꯔ ꯇꯥꯏꯞꯇ ꯍꯥꯞꯄꯤꯗꯅ ꯁꯝꯅ ꯍꯥꯏꯔꯕꯗ ꯃꯊꯛꯀꯤꯗꯨꯅ ꯑꯩꯈꯣꯏ ꯑꯥꯗꯒꯤ ꯍꯩꯁ ꯗꯤꯗ ꯂꯥꯛꯄ ꯄꯣꯠꯇꯣ ꯑꯣꯏꯗꯣꯏꯅꯦ ꯃꯩꯗꯣ ꯃꯈꯥꯒꯤꯗꯤ ꯅꯈꯣꯏ ꯂꯣꯀꯦꯜ ꯑꯁ꯭ꯋꯥꯏꯗ ꯇ꯭ꯔꯥꯟꯁꯐꯣꯝꯃꯔ ꯍꯥꯏꯗꯤ ꯂꯣꯀꯦꯜ ꯑꯁ꯭ꯋꯥꯏꯗ ꯄꯣꯁ ꯃꯆꯥ ꯃꯆꯥ ꯁꯟꯗꯣꯛꯈꯤꯕꯗꯣ ꯑꯣꯏꯗꯣꯏꯅꯦꯕ ꯑꯗꯨꯅ ꯑꯈꯣꯏꯒꯤ ꯌꯨꯝꯗ ꯄꯥꯟꯕ ꯐ꯭ꯌꯨꯁꯇꯨꯒ ꯑꯗꯨꯒꯤ ꯇ꯭ꯔꯥꯟꯁꯐꯣꯝꯃꯔꯗ ꯄꯥꯜꯂꯤꯕ ꯐ꯭ꯌꯨꯁꯇꯣ ꯆꯞ ꯃꯥꯟꯅꯗꯣꯏꯅꯦꯕ ꯈꯪꯕ꯭ꯔ ꯍꯥꯏꯗꯤ ꯃꯩꯖꯦ ꯑꯈꯣꯏ ꯌꯨꯝꯗꯖꯨ ꯇꯧꯗ꯭ꯔ ꯃꯩꯖꯦ ꯆꯤꯡꯕ ꯍꯦꯜꯂꯛꯑꯗꯤ ꯐ꯭ꯌꯨꯁ ꯇꯠꯈꯤꯕ ꯌꯥꯎꯗ꯭ꯔ
ꯃꯥꯅꯦ ꯃꯥꯅꯦ ꯃꯥꯥꯏ
ꯑꯗꯨꯒꯤ ꯑꯥ ꯑꯥ ꯐ꯭ꯌꯨꯁ ꯑꯗꯨꯒꯤꯁꯤ ꯇ꯭ꯔꯥꯟꯁꯐꯣꯔꯃꯔꯁꯤꯗꯁꯨ ꯆꯤꯡꯕꯗꯨ ꯍꯦꯜꯂꯛꯑꯒꯗꯤ ꯇꯠꯇꯨꯏꯅꯦꯕ ꯑꯗꯨꯗꯨꯒꯤ ꯃꯣꯏꯖꯦ ꯔꯣꯁꯦꯗꯤꯡ ꯇꯧꯕ ꯈꯣꯠꯄꯒꯗꯣ ꯇꯧꯋꯦꯕ ꯑꯗꯨꯗꯒꯤ ꯍꯟꯗꯛꯁꯦ ꯑꯥ ꯍꯟꯗꯛꯁꯦ ꯈꯔ ꯁꯥꯎꯅꯔꯦꯕ ꯐꯤꯐꯥ ꯋꯥꯔꯜ ꯀꯞ ꯍꯥꯏꯗꯤ ꯍꯥꯏꯅꯔꯝꯃꯦꯅꯦ ꯑꯗꯒꯤ ꯉꯔꯥꯡ ꯃꯦꯁꯤꯒꯤ ꯃꯣꯏ ꯕꯣꯟꯗ ꯂꯣꯏꯔꯝ ꯇꯥꯏ ꯇꯧꯔ ꯆꯟꯒꯤꯗꯅ
ꯆꯟꯕꯗ ꯑꯩ ꯋꯥꯔꯤꯗꯤ ꯇꯥꯔꯦ ꯌꯦꯡꯗꯤ ꯌꯦꯡꯗꯦ ꯑꯗꯣ ꯏꯃꯥꯟꯅꯕꯃꯣꯏꯁꯤꯡꯅ ꯋꯥꯔꯤꯁꯦ ꯑꯗꯨ ꯉꯥꯛꯇꯅ ꯂꯤꯔꯤꯁꯦ
ꯍꯥꯏꯗꯤ ꯀꯩꯅꯣ ꯇꯧꯋꯦꯕ ꯑꯍꯥꯟꯕꯁꯤꯗ ꯑꯃ ꯑꯣ ꯑꯣꯄꯣꯅꯤꯌꯟꯗꯣ
ꯎꯝ ꯎꯝ ꯏꯖꯤꯞꯇꯣ ꯃꯣꯏ ꯏꯖꯤꯞꯁ ꯏꯖꯤꯞ ꯀꯥꯡꯕꯨꯗꯣ ꯎꯝ
ꯑꯗꯨꯨꯅ ꯍꯥꯟꯅ ꯆꯜꯂꯦ ꯒꯣꯟꯁꯦ ꯑꯃ ꯑꯗꯒꯤ ꯑꯃꯃꯨꯛ ꯆꯟꯕꯅꯦꯕ ꯑꯗꯨꯗꯩ ꯑꯃꯨꯛ ꯑꯣꯐ ꯁꯥꯏꯠ ꯇꯥꯔꯦꯅ ꯑꯃꯨꯛ ꯂꯧꯈꯤꯗ꯭ꯔꯦ ꯑꯗꯨ ꯀꯣꯟꯅ ꯑꯃꯃꯨꯛ ꯆꯜꯂꯦ ꯑꯗꯨꯗꯒꯤ ꯂꯥꯁꯇ ꯃꯤꯅꯤꯠꯁꯦ ꯅꯥꯏꯟꯇꯤ ꯃꯤꯅꯤꯠꯁ ꯌꯧꯁꯜꯂꯛꯇꯣꯔꯦꯕ ꯀꯪꯐꯥꯏ ꯁꯝꯅ ꯍꯥꯏꯔꯕꯅ ꯑ ꯑꯩꯠꯇꯤ ꯃꯤꯅꯤꯠ ꯌꯧꯔꯦꯕ ꯃꯣꯏ ꯅꯥꯏꯟꯇꯤꯗ ꯂꯣꯏꯗꯣꯏꯅꯦꯕ ꯕꯣꯟꯁꯦ ꯑꯩꯗꯤ ꯑꯗꯨꯝ ꯅꯪ ꯑ ꯁꯤ ꯃꯤꯅꯤꯠ ꯇꯔꯥꯁꯤꯗ ꯒꯣꯜꯁꯦ ꯊꯠ ꯊꯠ ꯊꯠ ꯑꯅꯤ ꯆꯟꯁꯤꯜꯂꯛꯇꯣꯏꯅꯦꯕ
ꯎꯝ ꯎꯝ
ꯍꯥꯏꯗꯨꯅ ꯇꯧꯔꯀꯥꯟꯗ ꯒꯣꯜꯁꯦ ꯑꯅꯤ ꯆꯟꯖꯜꯂ ꯑꯍꯥꯟꯕꯒꯥꯟ ꯃꯤꯅꯤꯠ ꯇꯔꯥꯃꯨꯛ ꯋꯥꯠꯂꯤꯀꯥꯟꯗ ꯑꯩꯈꯣꯏ ꯁꯤꯗꯒꯤ ꯃꯩꯁꯦ ꯃꯨꯊꯠꯈ꯭ꯔꯦꯕꯀꯣ ꯃꯤ ꯍꯥꯏꯅꯔꯦꯕꯀꯣ ꯍꯥꯏꯗꯤ ꯃꯤꯅ ꯍꯥꯏꯅꯔꯦ ꯑꯦ ꯃꯣꯏꯁꯦ ꯀꯩꯅꯣꯒꯤ ꯑꯥꯔꯖꯦꯟꯇꯤꯅꯥ ꯀꯥꯡꯕꯨꯁꯦ ꯄꯣꯗꯣꯔꯦ
ꯄꯣꯔꯝꯃꯅꯤ ꯄꯣꯔꯝꯃꯅꯤ ꯖꯤꯅ ꯑꯣꯍ ꯑꯣꯍ ꯑꯣ ꯑꯣ ꯑꯣ ꯑꯗꯨ ꯀꯥꯟꯗ ꯃꯩ ꯃꯨꯠꯈ꯭ꯔꯕ ꯅꯣꯏꯗꯨꯅ
ꯍꯥꯏꯗꯤ ꯑꯩꯈꯣꯏꯁꯦ ꯏꯁꯀ꯭ꯔꯤꯟꯒ ꯄꯥꯛꯅ ꯇꯧꯔꯒ ꯍꯦꯛꯇ ꯌꯦꯡꯅꯔꯛꯄꯤꯅꯦꯕ ꯈꯪꯕ꯭ꯔꯥ ꯑꯥ ꯑꯗꯒꯤ ꯍꯥꯏꯅꯔꯦ ꯑꯥꯔꯖꯦꯟꯇꯤꯅ ꯄꯣꯗꯣꯔꯦꯅ ꯃꯨꯊꯠ ꯂꯦꯒ ꯈꯣꯠꯂꯩꯔꯅ ꯍꯥꯏꯅꯔꯦ
ꯑꯥ ꯑꯥ
ꯑꯗꯨꯗꯤ ꯃꯣꯏꯅ ꯃꯩ ꯃꯨꯠꯊꯠꯂꯛꯄ ꯃꯥꯜꯂꯦ ꯈꯣꯠꯂꯦꯅ ꯍꯥꯏꯅꯔꯦ ꯑꯗꯨꯒꯗꯤ ꯃꯣꯏ ꯑꯃꯨꯛ ꯐꯣꯟꯗ ꯌꯦꯡꯅꯔ ꯑꯃꯨꯛ ꯄꯥꯟꯗꯨꯗ ꯑꯃꯨꯛ ꯑꯩ ꯕꯣꯟꯗꯣ ꯏꯁ ꯍꯟꯗꯣꯛꯈ꯭ꯔꯦ ꯃꯣꯏꯀ ꯍꯥꯏꯅꯔꯦ ꯍꯔꯥꯎꯅꯔꯦ ꯍꯥ ꯂꯥꯎꯅꯔꯦ ꯑꯗꯨꯗꯒꯤ ꯃꯣꯏꯁꯤꯗ ꯑꯩꯈꯣꯏꯒꯤ ꯃꯦꯁꯤꯒꯤ ꯐꯦꯟ ꯌꯥꯎꯋꯦꯕ ꯑꯁ ꯃꯣꯏꯁꯦ ꯀꯞꯅ ꯇꯧꯔꯦ ꯍꯥꯄꯣꯟꯗꯔꯦ ꯀꯥꯏꯅ ꯍꯥꯏꯗꯤ ꯑꯩꯈꯣꯏ ꯂꯩꯀꯥꯏꯒꯤ ꯃꯤꯅ ꯍꯥꯏꯔꯦ ꯀꯞꯄꯒ ꯏꯃꯥꯟꯕꯗꯣ ꯂꯩꯀꯥꯏ ꯃꯤꯅ ꯍꯥꯏꯅꯦꯁꯨ ꯃꯦꯁꯤ ꯃꯄꯥꯅ
ꯃꯦꯁꯤꯒꯤ
ꯄꯥ
ꯃ ꯑꯣꯍꯣ ꯑꯣ ꯑꯍꯜꯂꯣ ꯍꯧꯖꯤꯛꯀꯤ ꯀꯞꯄꯤꯁꯦ
ꯑꯠꯇꯩ ꯑꯉꯥꯡꯅꯦꯕ ꯃꯥꯅ ꯀꯞꯄ ꯍꯥꯏꯇꯥ꯭ꯔ ꯃꯦꯁꯤ ꯄꯣꯗꯣꯔꯦꯅ ꯀꯞ ꯂꯩꯀꯥꯏꯒꯤ ꯃꯤꯅ ꯍꯥꯏꯁꯤ ꯃꯦꯁꯤ ꯃꯄꯥꯅ ꯍꯅꯨꯕꯤꯅ ꯃꯆꯥ ꯅꯨꯄꯥ ꯏꯃꯨꯡ ꯃꯅꯨꯡ ꯐꯧ ꯀꯩꯅꯣ ꯇꯧꯕ ꯀꯞꯇꯕꯗꯨꯅ ꯃꯦꯁꯤ ꯄꯣꯗꯣꯔꯦ ꯀꯞ ꯈꯠꯂꯛꯄꯅꯦꯕ ꯃꯥꯖꯦ ꯀꯞꯇꯣꯔꯦ ꯌꯦꯡꯉꯔꯣꯏ ꯃꯤꯅꯤꯠ ꯇꯥꯔꯥꯇꯪ ꯉꯥꯏꯔꯕꯅꯤꯅꯀꯣ ꯌꯦꯡꯉꯔꯣꯏ ꯀꯞ ꯇꯅ ꯆꯪꯒ꯭ꯔꯦ ꯍꯥ ꯑꯗꯨꯒꯗꯤ ꯕꯣꯟ ꯆꯜꯂꯛꯄꯗꯒꯤ ꯊꯣꯛꯂꯛꯑꯦ ꯍꯥ ꯀꯥꯔꯦ ꯀꯥ ꯑꯗꯨ ꯃꯣꯏ ꯍꯥꯁ ꯅꯣꯏꯒꯤ ꯏꯖꯤꯞꯁꯤꯡꯗꯣ ꯔꯣꯅꯥꯜꯗꯣ ꯐꯦꯟ ꯉꯛꯇ ꯑꯣꯏꯔꯝꯅꯤ ꯆꯪꯖꯤꯟꯒꯤꯕ ꯑꯣꯏꯔꯝꯅꯤ ꯅꯣꯏꯅ ꯀꯥꯏꯟ ꯇꯧ ꯍꯦꯛꯇ ꯉꯥꯡꯅꯔꯦꯕ
ꯃꯥꯅꯤ ꯃꯥꯅꯤ ꯑꯗꯨꯒ ꯉꯁꯤꯗꯤ ꯀꯅꯥ ꯀꯅꯥ ꯂꯩꯒꯦ ꯉꯔꯥꯡꯗꯤ ꯂꯩꯇꯦꯅ ꯍꯥꯏꯌꯦ ꯃꯣꯏ ꯃꯦꯠꯁꯁꯦ
ꯑꯦ ꯄꯨꯡ ꯄꯨꯡ ꯑꯃ ꯃꯈꯥꯏ ꯑꯗ꯭ꯋꯥꯢꯗ ꯂꯩꯔꯝꯅꯤ ꯀꯩꯅꯣ ꯐ꯭ꯔꯥꯟꯁꯀ ꯃꯣꯔꯣꯀꯣꯒ ꯑꯗꯨꯗ ꯃꯣꯏ ꯍꯥꯏꯅꯔꯤꯌꯦ ꯑꯥ ꯃꯣꯏꯒꯤ ꯔꯦꯐ ꯐ꯭ꯔꯤꯗꯣ
ꯀꯩꯕ ꯑꯣ ꯑꯣ ꯔꯦꯐ꯭ꯔꯤ ꯑꯣ ꯑꯗꯨ ꯑꯗꯨꯒꯤꯗꯤ ꯀꯩꯅꯣꯗ ꯑꯣꯏꯔꯝꯃꯦ ꯈꯪꯉꯦ ꯈꯪꯉꯦ ꯈꯪꯉꯦ ꯉꯔꯥꯡ ꯌꯥꯝ ꯎꯔꯝꯃꯤꯅꯦ ꯀꯩꯅꯣꯗꯒ ꯑꯈꯣꯏꯒꯤ ꯌꯨꯇ꯭ꯌꯨꯕ ꯁꯣꯔꯠꯁ ꯀꯨꯝꯕꯗꯣ ꯑꯗꯨꯒ ꯔꯤꯜꯁꯀꯨꯝꯕꯗꯒ ꯌꯥꯝ ꯎꯔꯝꯃꯤꯅꯦ ꯌꯦꯂꯣ ꯀꯥꯔꯠ ꯉꯥꯛ ꯄꯤꯕ
ꯅꯍꯥꯟꯒꯤ ꯔꯦꯐ꯭ꯔꯤꯗꯨꯅ ꯐ꯭ꯔꯥꯟꯁ ꯉꯛꯇꯅꯦꯌꯦ
ꯑ ꯑꯍꯥ ꯑꯥ
ꯑꯦ ꯑꯗꯨꯒꯤ ꯈꯔ ꯀꯩꯅꯣꯗꯧꯅꯔꯦꯞꯄꯦꯕ ꯑꯣ ꯐꯦꯟꯁꯤꯡꯗꯨꯒꯤ ꯃꯤ ꯚꯤꯗꯤꯌꯣ ꯑꯝ ꯊꯥꯒꯠꯂꯛꯏꯌꯦ ꯚꯤꯗꯤꯌꯣ ꯑꯝ ꯊꯥꯒꯠꯂꯛꯏꯌꯦ ꯍꯥꯏꯗꯤ ꯑꯥ
ꯎꯝ ꯅꯪ ꯃꯣꯔꯣꯛꯀꯣꯁꯤꯗ ꯄ꯭ꯂꯦꯌꯔ ꯀꯅꯥ ꯀꯅꯥ ꯌꯥꯎꯒꯦ
ꯃꯣꯔꯣꯀꯣꯒꯤꯗꯤ ꯈꯪꯗꯦꯗ
ꯈꯪꯗꯦ ꯑꯩ ꯉꯔꯥꯡ ꯃꯤꯅ ꯃꯣꯏꯅ ꯍꯥꯏꯅꯕꯗꯗꯤ ꯑꯃꯨꯛ ꯀꯩꯅꯣꯅꯦꯅ ꯍꯥꯏꯕ ꯑ ꯐ꯭ꯔꯥꯟꯁꯀ ꯑ ꯐ꯭ꯔꯥꯟꯁ ꯀ ꯅꯣꯔ ꯅꯣꯔꯋꯦ ꯅꯣꯔꯋꯦꯒ ꯍꯥꯏ ꯃꯥꯜꯂꯦ
ꯅꯠꯇꯦ ꯅꯣꯔꯋꯦ
ꯀꯩꯅꯣꯗꯣ ꯎꯝ ꯀꯩꯟ ꯀꯩꯟ ꯀꯩꯅꯣ ꯀꯥꯡꯒꯨꯗꯣ ꯑꯥ ꯍꯂꯥꯟ ꯍꯣꯏ ꯀꯥꯡꯒꯨꯗꯣ
ꯑꯥ ꯑꯗꯨ ꯃꯣꯏꯗꯨꯅ ꯃꯣꯏꯒ ꯏꯪꯂꯦꯟꯒ ꯇꯥꯗꯨꯏꯅꯦ ꯏꯪꯂꯦꯟꯒ ꯇꯥꯗꯨꯏꯅꯦ ꯃꯣꯏꯒꯤ ꯑ ꯃꯣꯏꯒꯤ ꯍꯥꯏꯕ ꯔꯥꯎꯟ ꯑꯣꯐ ꯁꯤꯛꯁꯇꯤꯟꯅꯦꯕ ꯇꯧꯔꯤꯗꯤ ꯈꯪꯕ꯭ꯔꯥ ꯍꯥꯏꯗꯤ ꯔꯥꯎꯟ ꯑꯣꯐ ꯁꯤꯛꯁꯇꯤꯟꯒꯤꯖꯤꯗ ꯂꯣꯏꯒ꯭ꯔꯦꯕ ꯐ꯭ꯔꯥꯟꯁ ꯆꯠꯅꯒ꯭ꯔꯦ ꯃꯣꯏꯖꯨ ꯇꯧꯗꯣꯏꯁꯤꯅ ꯀ꯭ꯋꯥꯇꯔ ꯐꯥꯏꯅꯦꯜꯅꯦ ꯁꯥꯟꯅꯔꯛꯀꯗꯣꯏꯖꯦ ꯍꯥꯏꯗꯤ
ꯑꯩꯅ ꯑꯗꯨꯃꯥꯏꯅ ꯑꯗꯨꯃꯥꯏꯅ ꯀꯩꯅꯣ ꯅꯪ ꯉꯔꯥꯡ ꯍꯥꯏꯅꯕꯗꯨꯗ ꯑꯗꯨꯃꯥꯏꯅ ꯀꯩꯅꯣ ꯑꯣꯏꯕ꯭ꯔꯥꯅ ꯈꯜꯂꯨꯕ ꯎꯝ ꯎꯝ
ꯐ꯭ꯔꯥꯟꯁꯀ ꯃꯣꯔꯣꯀꯣ ꯑꯝ ꯁꯥꯟꯅꯔꯅꯤ ꯍꯥꯏꯗꯤ ꯃꯣꯏꯖꯦ ꯈꯛ ꯀ꯭ꯋꯥꯇꯔ ꯐꯥꯏꯅꯦꯟ ꯆꯪꯕꯩ ꯃꯋꯣꯡꯗ ꯑꯗꯨꯒ ꯅꯣꯔꯋꯦꯒ ꯏꯪꯂꯦꯟꯒ ꯑꯝ ꯁꯥꯟꯅꯔꯅꯤ ꯑꯗꯒꯤ ꯑꯥꯔꯖꯦꯟꯇꯤꯅꯥꯒ ꯁ꯭ꯋꯤꯠꯖꯔꯂꯦꯟ ꯍꯥꯏꯕ꯭ꯔꯥ
ꯑꯣ ꯑꯗꯨꯃꯥꯏꯟ ꯑꯣꯏꯗꯣꯏꯔꯥ ꯎꯝ ꯎꯝ ꯕꯥꯏ ꯇꯥꯕ꯭ꯔꯥ ꯋꯥꯔꯤꯁꯨ ꯌꯥꯝ ꯎ ꯇꯥꯕ꯭ꯔꯣ ꯇꯥꯕ꯭ꯔꯣ ꯇꯥꯕ꯭ꯔꯣ
ꯑꯥ
ꯋꯥꯔꯤꯁꯨ ꯌꯥꯝ ꯅꯨꯡꯉꯥꯏꯔꯤ ꯉꯍꯥꯛ ꯂꯩꯔ ꯑꯃꯨꯛ ꯀꯣꯜ ꯇꯧꯁꯤꯅꯦ ꯇꯥꯕ꯭ꯔꯥ ꯍꯣꯏ ꯍꯣꯏ
ꯎꯝ
ꯊꯝꯃꯦ ꯊꯝꯃꯦ ꯑꯗꯨꯗꯤ ꯅꯠꯇ꯭ꯔ ꯅꯪ ꯊꯝꯃꯣꯅꯦ ꯎꯝ
ꯆꯥꯗꯣꯏꯅꯤ ꯅꯦ